ꯂꯩꯌꯦ
ꯀꯩꯒꯤ ꯂꯩꯔꯤꯅꯣ
ꯄꯩꯁꯥ ꯁꯠꯇꯕ ꯂꯩ ꯑ ꯅꯪꯗꯤ
ꯀꯩꯒꯤ ꯂꯩꯔꯤꯅꯣ ꯊꯕꯛ ꯁꯨ ꯁꯨꯕ ꯌꯥꯗ꯭ꯔꯣ ꯊꯕꯛ ꯁꯨꯔ ꯂꯩꯕ ꯌꯥꯗ꯭ꯔꯣ
ꯌꯥꯗꯕ ꯁꯤꯗ ꯄꯩꯁꯥ ꯊꯥꯔꯨꯁꯦ ꯍꯥꯏꯔ
ꯍꯥꯥ
ꯃꯣꯏꯒꯤ ꯁꯨꯝ ꯂꯩꯔꯝꯕꯅꯦ ꯎ ꯃꯈꯣꯡꯗ
ꯎ ꯃꯈꯣꯡꯗ ꯀꯅꯥ ꯀꯅꯥ ꯅꯤꯡꯁꯤꯡꯕ꯭ꯔꯣ
ꯀꯔꯤꯝ ꯅꯤꯡꯁꯤꯡꯗꯦꯗ ꯁꯨꯝ ꯂꯩꯕ
ꯎ ꯃꯈꯣꯡꯗꯗꯤ ꯅꯤꯡꯁꯤꯡꯕ ꯌꯥꯎꯔꯝꯒꯅꯤꯗ
ꯌꯥꯎꯗꯦ ꯌꯥꯎꯗꯦ
ꯑꯁ ꯍꯧꯖꯤꯛ ꯑꯩꯈꯣꯏ ꯑꯩꯈꯣꯏꯔꯣꯝꯗꯁꯨ ꯅꯨꯡꯁꯥ ꯁꯥꯒꯠꯂꯛꯑꯦ ꯅꯨꯡꯁꯥ ꯊꯣꯔꯛꯑꯦ ꯅꯨꯡꯁꯥ ꯊꯣꯔꯛꯑꯦ
ꯅꯨꯡꯉꯥꯏꯗ꯭ꯔꯣ ꯑꯗꯣ
ꯑꯁ ꯅꯨꯡꯉꯥꯏꯇꯦꯗ ꯅꯨꯡꯁꯥ ꯁꯥꯔꯤꯉꯩꯁꯤꯗ ꯅꯨꯡꯁꯥ ꯑꯃꯨꯛ ꯊꯣꯔꯛꯑꯦ ꯅꯨꯡꯁꯥ ꯁꯥꯔꯗꯤ ꯑꯃꯨꯛ ꯍꯦꯟꯅ ꯍꯦꯟꯅ ꯊꯕꯛ ꯁꯨꯗ꯭ꯔꯁꯨ ꯋꯥꯏꯑꯦꯕ
ꯑꯥ ꯑꯥ ꯑꯩꯗꯤ ꯋꯥꯗꯦꯗ
ꯎꯝ ꯅꯣꯏ ꯊꯕꯛ ꯁꯨꯗꯕꯅꯤꯅ ꯇꯨꯃꯤꯟꯅ ꯂꯩꯕ
ꯍꯣꯏ ꯃꯥꯅꯦ ꯃꯈꯣꯡꯅ ꯂꯩꯕꯅꯤꯅ ꯎꯈꯣꯡꯗ
ꯎꯝ ꯑꯁ ꯑꯩꯈꯣꯏꯔꯣꯝꯗ ꯈꯛꯇ ꯉꯥꯏꯔꯦꯅꯦ ꯂꯧ ꯂꯣꯏꯗ꯭ꯔꯤꯁꯦ
ꯍꯥꯥ
ꯂꯧ ꯂꯣꯏꯗ꯭ꯔꯤꯁꯦ ꯑꯩꯈꯣꯏꯔꯣꯝꯗ ꯈꯛꯇ ꯉꯥꯏꯔꯦꯕ ꯑꯩ ꯑꯩꯈꯣꯏꯒꯤ ꯎꯝ ꯂꯧ ꯃꯌꯥꯏꯒ ꯍꯥꯏꯒꯗ꯭ꯔꯥ ꯑꯩꯅ ꯍꯥꯏꯕꯗꯤ ꯑꯩꯈꯣꯏ ꯑꯩꯈꯣꯏꯔꯣꯝꯗ ꯍꯥꯏꯕꯅꯤꯍꯦ
ꯅꯣꯏ ꯅꯣꯏꯒꯤ
ꯑꯩꯈꯣꯏ ꯂꯧ ꯃꯈꯥ ꯂꯧ ꯃꯄꯨ ꯑꯅꯤ ꯂꯩꯕꯀꯣ ꯑꯗꯨ ꯃꯣꯏ ꯑꯅꯤꯒ ꯑꯩꯈꯣꯏ ꯑꯍꯨꯝ ꯁꯤ ꯈꯛꯇꯅꯦꯕ ꯂꯣꯏꯗ꯭ꯔꯤꯁꯦ ꯃꯤ ꯑꯇꯩꯗꯤ ꯂꯣꯏ ꯂꯣꯏꯅꯔꯦꯕ
ꯐꯩꯅꯦ ꯑꯩꯈꯔꯣꯝꯗꯤ ꯑꯃꯇ ꯍꯧꯗ꯭ꯔꯦ ꯏꯕꯦꯝꯃꯥ ꯏꯁꯤꯡ ꯂꯩꯇꯕꯩ
ꯁꯤꯛꯉꯤꯍꯦ ꯍꯧꯖꯤꯛꯐꯥꯎ ꯏꯁꯤꯡ ꯂꯩꯇ꯭ꯔꯤꯔꯣ ꯍꯥꯏꯁꯦ
ꯑꯥꯎ
ꯑꯁ ꯅꯣꯛꯇꯔꯤꯁꯤꯕꯨ
ꯑꯩꯀꯣꯏ ꯈꯨꯟꯗꯣ ꯅꯣꯡ ꯇꯥꯔꯁꯨ ꯏꯁꯤꯡ ꯄꯥꯛ ꯊꯨꯡꯒꯠꯇꯕꯅꯤꯅꯀꯣ ꯌꯥꯗꯦꯕ ꯌꯥꯝꯅ ꯌꯥꯝꯅ ꯇꯥꯡꯅ ꯐꯪꯕ ꯈꯨꯟ ꯍꯥꯏꯇꯥꯔꯦ ꯏꯛ ꯈꯤ
ꯍꯝ ꯅꯣꯏꯔꯣꯝꯅ ꯐꯧꯗꯤ ꯐꯕꯔꯣ ꯑꯗꯨꯗꯤ
ꯑꯥꯎ ꯐꯥꯎ ꯑꯗꯨꯝ ꯚꯥꯏ ꯐꯩꯕ ꯍꯣꯏ
ꯅꯨꯉꯥꯏꯇꯦ
ꯀꯩꯕ
ꯏꯁꯤꯡ ꯄꯥꯛ ꯐꯪꯗ꯭ꯔꯁꯨ ꯐꯧ ꯐꯕ ꯃꯥꯜꯂꯦ ꯍꯥꯏꯕ
ꯎꯝ ꯐꯧꯕꯨꯗꯤ ꯐꯩꯗ ꯇꯝꯅꯩ ꯊꯥꯏꯅꯒꯤ ꯎꯝ ꯃꯤꯒꯥ ꯃꯟꯅꯕꯁꯤ
ꯊꯥꯏꯅꯒꯤ ꯃꯤ ꯅꯣꯏꯗ ꯊꯥꯏꯅꯒꯤ ꯃꯤ ꯌꯥꯝ ꯂꯩꯔꯤꯕ꯭ꯔꯣ ꯍꯥꯏꯁꯦ
ꯑꯁ ꯂꯩꯔꯤ ꯀꯛ ꯂꯥꯎꯔꯒ
ꯑꯩꯈꯣꯏꯔꯣꯝꯗꯗꯤ ꯊꯥꯏꯅꯒꯤ ꯃꯤ ꯌꯥꯝꯗ꯭ꯔꯦꯗ
ꯑꯣ
ꯇꯧꯐꯝ ꯈꯪꯗꯦꯗ ꯏꯊꯟ ꯏꯊꯟꯗ ꯂꯩꯕꯅꯤꯅꯀꯣ ꯉꯥꯎꯒ ꯇꯧꯔꯦ ꯑꯩ ꯉꯥꯎꯒꯗꯧꯔꯦ ꯑꯉꯥꯎꯕꯤꯒ ꯆꯞ ꯃꯥꯟꯅꯔꯦ
ꯉꯥꯎꯕꯗꯤ ꯑꯁ ꯑꯁ ꯑꯗꯨꯃꯥꯏꯅ ꯇꯧꯕ ꯌꯥꯗꯦꯍꯦ
ꯈꯥꯜꯂꯨꯗꯦ ꯑꯁꯨꯝꯅ ꯑꯣꯏꯔꯛꯀꯅꯤ
ꯑꯥ ꯃꯣꯟꯗꯥꯗꯤ꯫
ꯍꯥꯏ ꯑꯉꯥꯎꯕꯤ ꯑꯉꯥꯎꯕꯤ ꯑꯣꯜꯂꯦ ꯀꯩ ꯍꯥꯏꯕ꯫
ꯂꯣꯏꯈꯤꯔꯣꯏꯗ꯭ꯔꯣ꯫
ꯍꯟꯈꯤꯔꯣꯏꯗ꯭ꯔꯥ ꯍꯥꯏꯕ꯫
ꯂꯣꯏꯈꯤꯔꯣꯏꯗ꯭ꯔꯣꯕ꯫
ꯑꯦ ꯍꯧꯗ꯭ꯔꯤꯍꯦ ꯍꯧꯖꯤꯛ ꯈꯛꯇ ꯂꯥꯛꯄꯗ ꯉꯥꯏꯔꯤ ꯀꯩꯅꯣ꯫
ꯑꯁ ꯊꯦꯡꯃꯜꯂꯦꯍꯦ꯫
ꯑ ꯏꯁꯤꯡꯗꯣ ꯌꯥꯝꯕꯒꯤꯀꯣ ꯊꯥꯗꯣꯛꯈꯤ ꯊꯥꯗꯣꯛꯄꯅꯦꯕ꯫
ꯑꯣ ꯑꯩꯈꯣꯏꯔꯣꯝꯗ ꯈꯔ ꯊꯥꯔꯔꯛꯑꯣ꯫
ꯊꯥꯔꯛꯀꯦ꯫ ꯄꯥꯏꯞꯇꯣ ꯑꯁꯥꯡꯕ ꯑꯃ ꯄꯥꯏꯞꯇꯣ ꯑꯁꯥꯡꯕ ꯑꯃ ꯊꯝ ꯊꯝꯃꯣ꯫ ꯑꯗꯨꯒ
ꯑꯥ꯫
ꯊꯥꯔꯛꯀꯦ꯫
ꯌꯥꯗꯤ ꯌꯥꯖꯥꯠꯅꯤꯀꯣ ꯁꯨꯃꯥꯏꯅ ꯊꯥꯔꯛꯄ ꯑꯥꯏ ꯍꯥꯠꯂꯣ꯫ ꯍꯥꯠꯂꯣ ꯍꯥꯠꯂꯒ ꯆꯥꯋꯣ꯫
ꯍꯥꯠꯈ꯭ꯔꯦ ꯍꯥꯠꯈ꯭ꯔꯦ꯫
ꯍꯥꯠꯈ꯭ꯔꯦ꯫
ꯑꯥ ꯃꯆꯥꯅꯤꯗ꯫
ꯑꯗꯨꯝꯕ ꯃꯆꯥꯗꯣ ꯑꯗꯨꯝꯕ ꯃꯆꯥ ꯆꯥꯕꯁꯨ ꯌꯥꯝ ꯐꯩ ꯍꯥꯏꯕꯅꯦ ꯑꯃꯛ ꯑꯆꯥ
ꯏꯁꯤꯡ ꯍꯥꯏꯕ꯭ꯔꯥ ꯃꯃꯤꯡꯗꯣ ꯏꯁꯤꯡꯗ ꯏꯁꯤꯡ ꯂꯤꯟ ꯍꯥꯏꯕ꯭ꯔꯥ꯫
ꯑꯦ ꯃꯆꯥꯅꯦ ꯅꯆꯥ ꯗ
ꯍꯥꯥ꯫
ꯂꯤꯟ ꯃꯆꯥꯥ ꯃꯆꯥꯗꯨꯔꯣꯕ꯫
ꯍꯣꯏꯅꯦ꯫
ꯎꯝ
ꯇꯟꯈ꯭ꯔꯦ ꯇꯟꯈ꯭ꯔꯦ ꯌꯨꯝ ꯍꯟꯅꯤꯡꯉꯦ ꯌꯨꯝꯗ ꯅꯨꯡꯉꯥꯏ ꯅ ꯇꯨꯝꯃꯒ ꯂꯩꯖꯔꯝꯒꯗꯕ ꯑꯩꯁꯦ ꯂꯧꯕꯨꯛ ꯇ ꯀꯩꯒꯤ ꯆꯠꯂꯤꯅꯣꯕ ꯑꯩ ꯌꯥꯝ ꯇꯜꯂꯤꯗ꯫
ꯇ꯭ꯔꯦ ꯌꯥꯗꯦ ꯍꯥꯏꯕ꯭ꯔꯣ꯫
ꯑꯦꯁ ꯃꯊꯟꯗ ꯆꯠꯂꯗꯤ ꯑꯩꯈꯣꯏ ꯅꯨꯡꯉꯥꯏꯒꯅꯤꯍꯦ꯫
ꯊꯕꯛꯀ ꯑꯝꯇ ꯁꯨꯗ꯭ꯔꯁꯨ ꯌꯥꯔꯅꯤ꯫ ꯃꯊꯟꯗ ꯆꯠꯂꯣ ꯍꯥꯏꯔꯒ ꯌꯥꯔꯗꯤ꯫
ꯁꯥꯁ ꯋꯥꯔꯤꯗꯤ꯫
ꯑꯩꯉꯣꯟꯗꯁꯨ ꯀꯧꯔꯛꯎꯅꯦ ꯈꯔ ꯈꯔ ꯁꯨꯕꯤꯒꯦ꯫
ꯑꯦꯁ ꯍꯌꯦꯡꯋꯥꯏ ꯀꯩꯅꯣ ꯂꯧ ꯈꯥꯎꯕ ꯃꯇꯝꯗꯀꯣ ꯍꯥꯏꯔꯀꯦ ꯂꯥꯛꯀꯗꯕꯅꯤ ꯑꯗꯨꯗ꯫ ꯅꯣꯏꯗꯤ ꯂꯧ ꯁꯨꯗꯕꯅꯤꯅ꯫ ꯑꯗꯨꯒꯨꯝꯕꯒ ꯑꯝꯇ ꯊꯦꯡꯅꯔꯣꯏꯕ꯫
ꯑꯦ ꯅꯣꯏ ꯂꯧ
ꯂꯧ ꯈꯥꯎꯕꯒ ꯑꯝꯇ ꯈꯪꯉꯝꯃꯣꯏꯕ ꯍꯥ꯫ ꯂꯧ ꯌꯩꯕꯗ ꯍꯥꯏꯕꯅꯤꯍꯦ ꯂꯧ ꯎꯝ ꯀꯩꯅꯣ ꯇꯧꯕꯗ ꯂꯧ ꯈꯥꯎꯕꯤꯔꯦꯗꯅ
ꯍꯥꯥ
ꯑꯗꯨꯒ ꯈꯣꯝꯕ ꯃꯇꯝꯗꯣ
ꯑꯥ
ꯑꯗꯨ ꯃꯇꯝꯗ ꯍꯥꯏꯔꯛꯀꯦ
ꯑꯍꯝ ꯑꯩ ꯄꯥꯎ ꯑꯃ ꯇꯥꯏ ꯗ ꯍꯥꯀꯨꯝꯔꯣ ꯅꯣꯏꯁꯦ ꯅꯣꯡ ꯅꯪꯉꯦ ꯍꯥꯏꯅ
ꯍꯀꯨꯝꯔꯣ ꯑꯥ ꯅꯪꯉꯦ ꯍꯣꯏ
ꯍꯗꯣ
ꯑꯥ ꯅꯪꯉꯦ ꯍꯥꯏꯕꯗꯤ ꯄꯩꯔꯒ ꯊꯝꯕꯗꯣ
ꯑꯥ
ꯏꯟꯖꯤꯟꯗꯣ ꯌꯥꯎꯗꯕꯒꯤ ꯑꯗꯨꯝ ꯊꯝꯃꯕ
ꯑꯗꯨꯗ ꯅꯣꯡ ꯇꯥꯕꯒꯤ ꯈꯨꯗꯛꯇ ꯌꯩꯕ꯭ꯔꯣꯕ
ꯀꯨꯞꯄ ꯆꯠ ꯅꯠꯇꯦ ꯅꯣꯡ ꯅꯨꯃꯤꯗꯥꯡ ꯋꯥꯏꯔꯝꯗ ꯅꯣꯡ ꯇꯥꯒꯦ ꯇꯧꯕꯀꯣ
ꯑ ꯑ
ꯑꯗꯨꯗ ꯗꯝꯕꯨꯔꯅ ꯀꯨꯞꯄ ꯆꯠꯂꯦꯕ
ꯑꯥ
ꯑꯗꯨꯁꯨ ꯆꯣꯠꯇꯤ ꯆꯣꯠꯇꯦꯗ ꯃꯅꯨꯡ ꯆꯪꯗꯦꯕ ꯏꯁꯤꯡꯗꯣ
ꯐꯩꯅꯦ ꯊꯧꯅꯥ ꯌꯥꯝ ꯐꯩꯀꯣ
ꯎꯝ ꯊꯧꯅꯥ ꯂꯩꯇ꯭ꯔꯗꯤ ꯆꯍꯤ ꯑꯃ ꯁꯨꯔꯤꯕ ꯊꯕꯛ ꯃꯌꯥꯝꯗꯣ ꯂꯣꯏꯅ ꯃꯥꯡꯉꯦꯕ
ꯑꯣ ꯑꯩꯁꯨ ꯈꯔ ꯈꯔ ꯇꯥꯒꯨꯝ ꯇꯧꯕ ꯅꯣꯏ ꯅꯣꯏꯗꯣ ꯀꯩꯕ ꯀꯔꯤ ꯑꯝ ꯀꯨꯝꯍꯩ ꯑꯃ ꯌꯥꯎꯗ꯭ꯔꯦꯀꯣ ꯑꯗꯨ ꯐꯧꯒꯤꯗꯣ
ꯑꯥ ꯈꯪꯗꯦ ꯀꯥꯎꯈ꯭ꯔꯦ
ꯀꯥꯎꯈꯔꯦ ꯀꯥꯏ ꯌꯥꯎꯗꯔꯦꯅꯦ ꯅꯣꯏꯗꯣ ꯅꯪꯗꯔꯦ
ꯌꯥꯎꯔꯝꯃꯔꯣꯏ ꯌꯥꯎꯔꯝꯃꯔꯣꯏ ꯈꯪꯗꯦ
ꯄꯪꯕꯅꯦꯅ ꯀꯥꯏ ꯈꯪꯅꯤꯒꯦ
ꯑꯩꯒꯤ ꯑꯩꯒꯤ ꯀꯣꯛꯁꯦ ꯌꯥꯗ꯭ꯔꯦꯕ ꯑꯁ ꯄꯨꯕ ꯉꯝꯗ꯭ꯔꯦꯕ ꯀꯣꯛꯁꯦ ꯎꯝ ꯈꯟꯖꯤꯟꯕ ꯌꯥꯝꯕꯩꯀꯣ ꯈꯟꯖꯟ ꯀꯣꯛ ꯀꯣꯛꯁꯦ ꯀꯣꯛ ꯌꯥꯝ ꯈꯟꯖꯤꯟꯕꯗꯣ ꯄꯣꯠ ꯑ ꯑꯃ ꯀꯣꯛ ꯈꯔ ꯁꯥꯔꯗꯤ ꯌꯥꯗꯦꯕ
ꯑꯁ ꯌꯥꯝ ꯂꯨꯗꯧꯔꯤ ꯋꯥꯔꯤ ꯅꯪꯖꯦ
ꯎꯝ ꯌꯥꯗ꯭ꯔꯦ ꯀꯣꯛꯁꯦ ꯄꯨꯕ ꯉꯝꯗ꯭ꯔꯦ
ꯁꯤꯁ
ꯄꯨꯨꯕ ꯊꯥꯡꯕ ꯉꯝꯗꯔꯦ
ꯋꯥꯔꯤꯖꯦ ꯌꯥꯝ ꯅꯩꯔꯤ ꯅꯪꯖꯦ
ꯑꯩꯁꯦ ꯉꯥꯎꯕ ꯃꯥꯟꯕ꯭ꯔꯣ
ꯉꯥꯎꯔꯝꯗꯧ ꯃꯥꯜꯂꯦ ꯅꯪꯖꯦ ꯑꯩꯁꯨ ꯈꯜꯂꯤꯕꯅꯦ
ꯍ ꯎꯝ ꯉꯥꯎꯕ ꯉꯥꯎꯕ ꯃꯥꯥꯟꯂꯨꯔꯦꯕ ꯃꯤꯅ ꯍꯥꯏꯅꯩꯕ ꯅꯪ ꯅꯪꯁꯦ ꯅꯀꯣꯛ ꯆꯥꯛꯄ꯭ꯔꯥ ꯏꯁ ꯑꯩꯅ ꯏꯁꯩ ꯑꯗꯨꯝ ꯁꯛꯆꯤꯟꯕꯀꯣ
ꯑꯥ
ꯑꯩ ꯏꯁꯩ
ꯍꯥꯥ
ꯅꯪꯒꯤ ꯃꯨꯠꯇꯣ ꯅꯨꯡꯉꯥꯏꯌꯦꯕ ꯑꯗꯨꯝ ꯇꯧꯔꯝꯅꯦꯕꯣ ꯅꯪꯗꯣ ꯉꯥꯎꯕ ꯇꯥꯏꯞꯇ ꯅꯌꯨꯝꯗꯁꯨ
ꯑꯗꯨꯝ ꯋꯥꯔꯤ ꯁꯥꯔꯦꯗꯅ ꯏꯁꯩꯗꯣ ꯃꯣꯏꯅ ꯍꯥꯏꯕ ꯑꯝꯇ ꯇꯥꯗ꯭ꯔꯗꯤ ꯏꯁꯩꯗꯣ ꯏꯇꯟꯇ ꯁꯛ ꯁꯛꯂꯛꯀꯅꯤꯕ ꯅꯪ ꯃꯣꯏꯗꯤ ꯑꯩꯗꯤ ꯈꯣꯟꯖꯦꯜ ꯃꯣꯏꯗꯤ ꯑꯩꯒꯤ ꯈꯣꯟꯖꯦꯜ ꯇꯥꯔꯕꯅꯤꯅ ꯅꯣꯛꯑꯒ ꯂꯩꯔꯦꯗꯅ ꯑꯩꯗꯤ ꯀꯔꯤꯃꯇ ꯈꯪꯗ꯭ꯔꯕꯅꯤ
ꯍꯥ
ꯑꯉꯥꯎꯕꯤꯗꯧꯅ ꯏꯇꯣꯝꯇ ꯂꯣꯜꯂꯒꯀꯣ ꯄꯨꯔꯥ ꯕꯦꯔꯥꯅꯦꯕ ꯑꯩꯁꯦ
ꯅꯪꯁꯦ ꯐꯩ ꯐꯩ ꯚꯦꯔꯥ ꯑꯣꯏꯔꯁꯨ
ꯀꯣꯛꯇ ꯈꯤꯇꯪ ꯍꯥꯏꯗꯨꯅꯤ
ꯌꯥꯝ ꯁꯣꯛꯄ ꯅꯠꯇꯦ ꯍꯥ
ꯎꯝ
ꯑꯗꯨꯒꯤꯗꯣ ꯅꯪ ꯑꯣꯏꯔꯃꯥꯜꯂꯦ
ꯑꯗꯨꯗꯤꯅꯦ
ꯅꯉꯣꯟꯗ ꯂꯣꯏꯅ ꯄꯛꯅꯔ ꯃꯥꯜꯂꯦ
ꯀꯩꯕ
ꯅꯣꯏꯃꯥ ꯀꯩꯝ ꯍꯥꯏꯗꯦꯗ ꯅꯣꯏ ꯃꯥꯁꯨ ꯂꯧ ꯆꯠꯄ ꯉꯝꯗ꯭ꯔꯕꯣ
ꯎꯝ ꯀꯨꯝꯁꯤꯗꯤ ꯆꯠꯍꯜꯂꯔꯣꯏꯅ ꯆꯠꯍꯟꯗ꯭ꯔꯕꯅꯤ ꯅꯍꯥꯟ ꯅꯥꯔꯨꯕꯗꯩꯀꯣ
ꯑꯣ
ꯅꯍꯥꯟ ꯅꯥꯕꯗꯣ ꯈꯪꯕ꯭ꯔꯣ
ꯈꯪꯗꯦ ꯉꯍꯥꯟꯃꯨꯛ ꯁꯤ ꯀꯩꯅꯣꯗ ꯄꯨꯑꯦ ꯍꯥꯏꯕ ꯆꯦꯛꯀꯞ ꯇꯧꯕ꯭ꯔꯥꯕ ꯃꯥꯗꯤ ꯇꯥꯗꯤ ꯇꯥꯌꯦ
ꯑꯗꯨꯗꯒꯤ ꯊꯕꯛ ꯁꯨꯨꯍꯟꯗ꯭ꯔꯦꯗ
ꯑꯗꯣ ꯍꯟꯗꯛꯇꯤ ꯈꯔ ꯀꯜꯂꯤꯦꯗ ꯆꯥꯛ ꯏꯟꯁꯥꯡ ꯃꯥꯅ ꯂꯣꯏ ꯊꯣꯡꯉꯤ ꯑꯩꯒ ꯑꯝꯇ ꯊꯣꯡꯍꯟꯗ꯭ꯔꯦ ꯂꯩꯁꯥꯕꯤ ꯀꯟꯅ ꯁꯥꯒꯠꯂꯛꯏꯌꯦ
ꯀꯩꯅꯣ ꯅꯣꯏ ꯃꯥꯅ ꯑꯃꯨꯛ ꯊꯣꯡꯉꯤꯕ
ꯑꯥ ꯑꯩꯅ ꯑꯃꯨꯛ ꯇꯨꯝꯃꯒ ꯂꯩ ꯑꯩꯅ ꯑꯩꯅ ꯑꯃꯨꯛ ꯇꯨꯝꯃꯒ ꯂꯩꯊꯣꯛꯄ ꯃꯥꯅ ꯆꯥꯛ ꯌꯦꯟꯁꯥꯡ ꯊꯣꯡꯉ ꯂꯩꯕ
ꯎꯝ ꯅꯨꯡꯉꯥꯏꯔꯤ ꯅꯪꯁꯦ
ꯎꯝ ꯑꯌꯨꯛꯇꯗꯤ ꯍꯧꯒꯠꯄ ꯉꯝꯗ꯭ꯔꯦꯗꯅ
ꯑꯣ ꯀꯩꯗꯧꯔꯨꯕꯒꯤ ꯅꯨꯡꯗꯥꯡ ꯅꯨꯡꯗꯥꯡꯗꯤ ꯍꯨꯔꯥꯟ ꯆꯠꯂꯝꯃꯅꯤ ꯏꯁ ꯏꯁ ꯌꯦ ꯂꯧ ꯆꯠꯄꯗꯣ ꯅꯨꯡꯇꯤꯒꯤ ꯆꯠꯄ꯭ꯔꯣ
ꯅꯨꯡꯇꯤꯒꯤ ꯆꯠ ꯇ꯭ꯔꯁꯨ ꯑꯁ ꯍꯟꯗꯛꯇꯤ ꯂꯧ ꯆꯠꯄꯒꯤꯀꯣ ꯈꯣꯡ ꯈꯨꯠ ꯂꯣꯏ ꯅꯥꯔꯦ ꯅꯪ ꯅꯥꯕꯒꯤ ꯈꯨꯅꯥꯗ ꯅꯪ ꯈꯪꯗꯕꯩꯅꯦ ꯈꯨꯠꯀ ꯀꯣ ꯈꯨꯠ ꯈꯣꯡ ꯈꯨꯠꯀꯁꯦ ꯂꯣꯏꯅ ꯀꯩꯅꯣ
ꯖꯤꯡ ꯖꯤꯡ ꯂꯥꯎꯕ꯭ꯔ
ꯑꯥ ꯂꯣꯏꯅ ꯅꯥꯔꯦꯕ ꯄꯥꯝꯕꯣꯝꯒꯁꯦ ꯂꯣꯏꯅ ꯇꯤꯡꯊꯣꯛꯄꯒ ꯑꯝꯇ ꯉꯝꯗꯦ ꯂꯦꯡ ꯈꯣꯠꯄꯁꯦ ꯅꯨꯡꯉꯥꯏꯇꯦꯕ ꯂꯦꯡ ꯈꯣꯠꯄꯗꯣ ꯈꯔ ꯋꯥꯏꯕ
ꯑꯣ ꯑꯗꯨꯗꯤ ꯖꯒꯣꯏ ꯁꯥꯔꯣ
ꯅꯪꯗꯤ ꯆꯠꯇꯕꯅꯤꯅ ꯈꯪꯉꯝꯃꯣꯏꯅꯦ ꯑꯗꯨꯝꯕ ꯆꯩꯅꯥꯗꯣ
ꯏꯁ ꯑꯩꯈꯣꯏꯁꯤꯕꯨ ꯌꯥꯝ ꯄꯪꯉ ꯗꯥꯏꯞꯇ ꯈꯜꯂꯤ ꯅꯪꯁꯦ
ꯅꯣꯏꯗꯤ ꯊꯕꯛ ꯁꯨꯕꯁꯨ ꯀꯌꯥ ꯌꯥꯎꯔꯝꯃꯣꯏ
ꯑꯥ
ꯆꯠꯄ ꯈꯣꯠꯄ ꯑꯁꯤ ꯈꯛꯇ ꯑꯣꯏꯔꯝꯅꯤꯕ ꯍꯥ ꯆꯨꯝꯕ꯭ꯔꯣ
ꯁꯨꯕꯕꯧ ꯉꯝꯃꯣꯏꯗ ꯑꯩ ꯍꯟꯗꯛꯇꯤ ꯑꯁ ꯌꯥꯝ ꯁꯣꯜ